ꯍꯜꯂꯣ
ꯑꯣ ꯇꯥꯔꯕꯣ
ꯍꯜꯂꯣ
ꯇꯥꯔꯕꯣ
ꯑꯣ ꯑꯣ ꯎꯝ ꯆꯥꯛ ꯆꯥꯕꯣ
ꯀꯩꯅꯉꯁꯤ ꯆꯥꯛ ꯆꯥꯗ꯭ꯔꯤꯌꯦ
ꯈꯪꯗꯦꯅꯦ
ꯑꯣ ꯀꯩ ꯃꯊꯦꯜ ꯊꯣꯡꯉꯤꯅꯣ
ꯑꯣ ꯉꯁꯤꯗꯤꯅꯦ ꯊꯥꯡꯖꯤꯡ ꯏꯔꯣꯜꯂꯦ
ꯎꯝ ꯑꯁ ꯊꯥꯡꯖꯉꯤ ꯃꯗꯣ ꯍꯥꯎꯕꯅꯦ ꯀꯗꯣ ꯑꯃ ꯂꯧꯊꯣꯛꯑꯒ ꯏꯔꯣꯟꯕꯗꯣ
ꯎꯝ
ꯊꯥꯡꯖꯤꯡ ꯏꯔꯣꯜꯂꯒꯅꯦ ꯅꯥꯀꯨꯞꯄꯤꯗꯣ ꯑꯗꯨꯏꯗꯣ ꯕꯣꯔꯥ ꯈꯤꯇꯪ ꯑꯃ ꯍꯧꯁꯜꯂꯦ
ꯎꯝ ꯎꯝ
ꯅꯣꯏꯗꯤ ꯀꯩ ꯃꯊꯦꯜ ꯆꯥꯔꯒꯦ
ꯑꯩꯈꯣꯏꯗꯤ ꯉꯁꯤ ꯁꯧꯒ꯭ꯔꯤ ꯌꯥꯝ ꯊꯣꯡꯉꯦ ꯑꯗꯨꯒ ꯁꯤꯡꯖꯨ ꯑꯃ ꯁꯨꯔꯦ ꯑꯗꯨꯒ ꯀꯥꯡꯉꯧ ꯑꯃ ꯉꯧꯔꯦ
ꯎꯝ ꯇꯁ ꯍꯕꯅꯤꯍꯦ ꯇꯦꯟ
ꯍꯥꯥ
ꯊꯕꯥꯒꯤ ꯏꯟꯁꯥꯡꯗꯣ ꯇꯥꯕꯗ
ꯑꯣ ꯑꯩꯈꯣꯏ ꯍꯧꯖꯤꯛ ꯍꯩꯅꯧꯁꯤ ꯌꯥꯝ
ꯑꯥ
ꯍꯣꯔꯦꯟ ꯍꯩꯅꯧꯗꯣ ꯆꯥꯁꯦ ꯂꯥꯛꯑꯣ ꯈꯔ ꯑ ꯃꯨꯟꯗ꯭ꯔꯤꯕ ꯈꯔ ꯀꯜꯂꯤ ꯀꯜꯂꯤ ꯇꯧꯕꯁꯨ ꯌꯥꯎꯔꯤꯑꯕ
ꯑꯣ
ꯑꯗꯨ ꯍꯣꯔꯦꯟ ꯃꯦꯠꯂꯒ ꯆꯥꯁꯦ ꯃꯦꯠꯄ ꯂꯣꯏꯔꯒ ꯑꯃ ꯐ꯭ꯔꯤꯖ ꯏꯁꯇꯒ ꯊꯝꯃꯒ ꯆꯥꯕ
ꯎꯝ ꯎꯝ
ꯑꯗꯨ ꯌꯥꯝ ꯍꯥꯎꯕꯅꯦꯕ
ꯑꯗꯨꯏꯗꫭ ꯌꯥꯝ ꯍꯥꯎꯋꯦ ꯍꯥꯏꯅꯔꯤꯅꯦ ꯑꯗꯨꯏꯗꫭ ꯆꯥ ꯁꯦ ꯀꯩ ꯇꯧꯔꯝꯃꯤꯅꯣ ꯅꯪꯕꯨ
ꯑꯩ ꯁꯨꯝ ꯍꯤꯞꯄ ꯑꯃꯅꯦ
ꯑꯣꯝ ꯅꯪ ꯅꯍꯥ ꯑꯃꯨꯛ ꯀꯩꯅꯣ ꯇꯧꯗꯥꯏꯅꯦ ꯂꯥꯏ ꯍꯔꯥꯎꯕ ꯌꯥꯎꯕꯩꯔꯥ ꯆꯠ ꯄꯩꯔꯥꯃ ꯃꯣꯏꯔꯥꯡꯒꯤ ꯐꯣꯇꯣ ꯊꯥꯒꯠꯂꯛꯄꯗꯨ
ꯑꯣ
ꯆꯠꯂꯨꯕꯩꯔꯥ
ꯎꯝ ꯆꯠꯂꯨꯕꯩ
ꯎꯝ ꯀꯃꯥꯏꯅ ꯇꯧꯒꯦ ꯃꯗ ꯅꯨꯡꯉꯥꯏꯕ꯭ꯔꯣ
ꯎꯝ ꯑꯗꯣ ꯑꯩꯈꯣꯏ ꯏꯃꯥꯟꯅꯕꯤ ꯑꯃ ꯂꯩꯌꯦ ꯃꯣꯏꯔꯥꯡꯗꯒꯤ
ꯎꯝ
ꯑꯗꯨꯒꯤꯗ ꯑ ꯃꯣꯏꯌꯨꯝꯗ ꯆꯠꯂꯦ
ꯑꯥ
ꯑꯗꯨꯒ
ꯎꯝ
ꯑꯩꯈꯣꯏꯗꯣ ꯀꯩꯅꯣ ꯇꯧꯔꯦ ꯅꯨꯃꯤꯗꯥꯡ ꯑꯃ ꯂꯦꯛꯑꯦ ꯃꯣꯏ ꯌꯨꯝꯁꯤꯗ ꯑꯣ ꯃꯣꯏ ꯅꯨꯃꯤꯠ ꯁꯦ ꯃꯨꯛꯅꯥ ꯂꯝꯖꯦꯜ ꯇꯥꯔꯝꯃꯦ ꯑꯗꯨꯒꯤ ꯑꯩꯈꯣꯏꯗ ꯅꯨꯃꯤꯠ ꯌꯥꯡꯅ ꯑꯣꯏꯅꯦ ꯌꯦꯡꯉꯁꯦꯗ ꯑꯗꯨꯒ ꯎꯝ ꯌꯦꯡꯉꯨꯔꯦ ꯂꯥꯛꯑꯒ ꯀꯨꯝꯃꯤꯁꯤ ꯌꯥꯝ ꯆꯤꯜꯂꯦ
ꯎꯝ ꯑꯁ ꯑꯝꯇ ꯆꯠꯇ꯭ꯔꯤꯉꯣ ꯑꯗꯨꯃꯥꯏꯅ ꯍꯥꯏꯗꯤ ꯃꯣꯏꯔꯥꯡꯒꯤ ꯀꯩꯅꯣ ꯇꯧꯕꯗꯣ ꯍꯥꯏꯗꯤ ꯌꯥꯝ ꯆꯥꯎꯋꯤꯗꯅ ꯃꯣꯏꯗꯤ
ꯑꯝ
ꯂꯥꯏꯕꯨꯡꯒꯥꯁꯦ ꯌꯥꯝ ꯆꯥꯎꯏ ꯃꯤꯒ ꯌꯥꯝ ꯂꯥꯛꯅꯗ ꯈꯣꯠꯅꯗ ꯇꯧꯋꯤꯗꯅ ꯑꯗꯨꯒ ꯈꯝꯕ ꯊꯣꯏꯕꯤꯒꯤ ꯃꯨꯔꯇꯤꯒ ꯐꯖꯅꯒ ꯇꯧꯔꯒꯁꯨ ꯊꯝꯕ ꯃꯥꯜꯂꯦ ꯒꯦꯠꯇꯕꯨꯗꯤ ꯍꯥꯏꯞ ꯇꯧꯋꯤꯗꯅ ꯑꯗꯨꯃꯥꯏꯅ
ꯎꯝ
ꯑꯗꯨꯅ ꯃꯣꯏꯔꯥꯡ ꯍꯥꯏꯔꯥꯒ ꯋꯥꯔꯤ ꯂꯩꯗꯅꯀꯣ ꯑꯗꯨꯗꯨꯅ
ꯎꯝ
ꯁꯨꯃꯥꯏꯅ ꯌꯥꯝ ꯆꯥꯎꯅ ꯐꯖꯅ ꯊꯝꯕ ꯃꯥꯜꯂꯦ ꯃꯥꯟꯇꯣꯞꯀꯥ ꯍꯥꯏꯗꯤ ꯂꯥꯏꯒꯤ ꯃꯥꯟꯇꯣꯄꯀꯥꯁꯦ ꯌꯥꯝ ꯆꯥꯎꯕ ꯃꯥꯜꯂꯦ ꯃꯣꯏꯗꯣꯀꯣ
ꯎꯝ
ꯍꯣꯏ ꯃꯤꯁꯨ ꯆꯤꯟꯗꯨ ꯌꯥꯝ ꯆꯤꯜꯂꯦ
ꯑꯝ
ꯑꯩꯈꯣꯏ ꯆꯤꯆꯦ ꯑꯃꯁꯨꯅꯦ ꯑꯩꯈꯣꯏ ꯅꯥꯀꯟꯒꯤꯅꯦ ꯆꯤꯆꯦ ꯑꯃꯁꯨꯅꯦ ꯃꯥꯁꯨ ꯃꯣꯏꯔꯥꯡꯗ ꯄꯥꯟꯕꯅꯦꯕ ꯑꯗꯣ ꯑꯩꯈꯣꯏ ꯃꯥ ꯍꯣꯏꯍꯣꯏ ꯑꯉꯥꯡꯒꯤ ꯆꯥꯛꯀꯨꯝꯕ ꯇꯧꯕꯗꯣ
ꯑꯗꯨꯃꯥꯏꯅ ꯇꯧꯕꯒꯤ
ꯆꯠꯂꯨꯕꯅꯦꯕ ꯃꯣꯏꯁꯨ ꯑꯗꯨꯗ ꯃꯣꯏꯁꯦ ꯁꯦꯟꯗ꯭ꯔꯥꯒ ꯆꯪꯗꯅ ꯈꯣꯠꯇꯅ ꯇꯧꯔꯛꯑꯦ ꯍꯥꯏꯌꯦ ꯃꯣꯏꯁꯨ ꯑꯗꯩ ꯃꯣꯏꯔꯥꯡꯗꯩ ꯊꯥꯡꯖꯤꯡꯒꯁꯨ ꯂꯩꯔꯛꯑꯦꯕ ꯀꯣ ꯑꯁ ꯃꯔꯨꯗꯣ ꯈꯨꯆꯥꯥꯎ ꯑꯝꯒ ꯆꯥꯎꯖꯥꯠꯅꯤ ꯊꯥꯡꯖꯤꯡꯗꯣ
ꯎꯝ ꯇꯥꯏꯌꯦ
ꯎꯝ ꯑꯩꯗꯤ ꯅꯦꯠꯋꯥꯛꯁꯦ ꯇꯠꯈ꯭ꯔꯕ ꯃꯥꯜꯂꯨꯔꯦ ꯅꯦꯠꯋꯥꯛꯁꯦ
ꯉꯔꯥꯡ ꯅꯨꯡꯗꯥꯡ ꯅꯣꯡ ꯇꯥꯕꯒꯤꯔ ꯈꯪꯗꯦ ꯅꯦꯠꯋꯥꯛꯁꯦ ꯈꯤꯇꯪ ꯅꯨꯡꯉꯥꯏꯇꯕꯒꯤ ꯇꯥꯏꯞ ꯑꯃ ꯇꯧꯕ
ꯑꯗꯨꯒꯤ ꯇꯠꯈ꯭ꯔꯕ ꯃꯥꯜꯂꯨꯔꯦ
ꯂꯥꯏꯔꯤꯛꯀꯗꯤ ꯀꯌꯥꯝ ꯄꯥꯔꯕ ꯑꯦꯛꯖꯥꯝꯗꯤ ꯈꯤꯠꯇ ꯉꯥꯏꯔꯝꯃꯅꯤꯅꯪꯁꯨ
ꯍꯣꯏ ꯉꯥꯏꯔꯦ ꯑꯗꯨꯅꯦ ꯑꯁ ꯂꯥꯏꯔꯤꯛ ꯑꯥꯝꯇ ꯄꯥꯗꯦ
ꯀꯩ ꯇꯧꯔꯒꯦ
ꯑꯁ ꯂꯥꯏꯔꯤꯛ ꯄꯥꯒꯦ ꯇꯧꯅꯤ ꯑꯗꯨꯝ ꯄꯥꯒꯦ ꯈꯟꯅ ꯈꯟꯅ ꯑꯗꯨꯝ ꯄꯥꯗꯦ
ꯍꯥ ꯍꯥ ꯎꯝ ꯈꯔ ꯄꯥꯁꯤꯜꯂꯣꯏꯍꯦ ꯍꯌꯦꯡ ꯑꯦꯛꯖꯥꯝ ꯃꯌꯥꯗ ꯈꯪꯄꯥ ꯄꯥꯕꯗꯣ ꯌꯥꯝꯅ ꯋꯥꯕꯅꯦ
ꯑꯗꯨꯝ ꯈꯔ ꯈꯔ ꯄꯥꯏꯔ ꯆꯠꯂꯗꯤ ꯈꯔ ꯐꯕꯅꯤ ꯅꯪꯗꯦ ꯑꯗꯨ ꯂꯣꯏꯔꯒ ꯀꯩ ꯇꯧꯒꯦ ꯈꯜꯂꯤꯅꯣ
ꯑꯩꯁꯦ ꯈꯪꯗꯦ ꯑꯩꯁꯦ ꯀꯩ ꯇꯧꯁꯤꯒꯦ ꯊꯕꯛꯀꯨꯝꯕ ꯁꯨꯝ ꯊꯤꯁꯤꯔ ꯀꯃꯥꯏꯅ ꯇꯧꯁꯤꯒꯦ ꯈꯜꯂꯤ
ꯑꯦ ꯅꯪ ꯊꯕꯛ ꯍꯥꯏꯔꯒ ꯅꯍꯥꯟ ꯑꯃꯨꯛ ꯊꯕꯛ ꯑꯃ ꯁꯦꯂꯦꯛ ꯇꯧꯒꯤꯕꯗꯣ ꯑꯗꯨꯗꯤ ꯀꯃꯥꯏ ꯇꯧꯒ꯭ꯔꯒꯦ
ꯑꯗꯨꯒꯤꯗꯣ ꯑꯩꯅ ꯆꯠꯂꯔꯣꯏꯗ ꯇꯣꯛꯈ꯭ꯔꯦ꯫
ꯑꯣ ꯐꯤꯂꯝ ꯁꯤꯇꯤꯗꯒ ꯑꯣꯏꯕ꯭ꯔꯥ ꯀꯩꯅꯣꯝ ꯇꯧꯗꯥꯏꯅꯦ ꯅꯣꯏꯒꯤꯗꫭ꯫ ꯃꯐꯝꯗꯣ
ꯃꯥꯅꯦ
ꯎꯝ ꯍꯣꯏ ꯇ ꯑꯣꯄꯣꯔꯆꯨꯅꯤꯇꯤ ꯃꯌꯥꯝ ꯑꯃ ꯂꯥꯛꯈꯤꯅꯤ ꯍꯥꯏꯗꯤ ꯑꯍꯥꯟꯕꯒꯤ ꯈꯔ ꯍꯥꯏꯗꯤ ꯑꯥꯎꯠꯁꯥꯏꯗꯠꯇ ꯆꯠꯄ ꯍꯥꯏꯁꯤꯁꯨ ꯈ ꯈꯪꯆꯠ ꯆꯠꯇ ꯍꯥꯏꯗꯤ ꯈꯔ ꯐꯕ ꯐꯠꯇꯕ꯭ꯔꯥ ꯑꯗꯨꯃꯁꯨ ꯈꯔ ꯌꯦꯡꯗꯕ ꯌꯥꯗꯦꯗꯅ꯫
ꯑꯝ
ꯑꯗꯨꯅ ꯇꯥꯟꯅꯧꯑꯣ ꯅꯨꯣꯏꯁꯨ ꯅꫭꯏ ꯆꯤꯆꯦ ꯍꯣꯏ ꯀꯩꯀꯥ ꯃꯌꯥꯝ ꯑꯃ ꯂꯩꯔꯤꯗꯨꯅꯤ ꯅꯠꯇ꯭ꯔꯥ꯫
ꯎꯝ
ꯑꯗꯨꯒ ꯀꯩꯅꯣ ꯇꯥꯛꯑꯣ ꯅꯣꯏꯗꯤ ꯈꯨꯗꯣꯡꯆꯥꯥꯕ ꯌꯥꯝ ꯂꯥꯛꯀꯅꯤꯗ ꯍꯥꯏꯗꯤ ꯅꯣꯏꯅ ꯇꯝꯃꯤꯕ ꯂꯥꯏꯟꯗꯣ ꯍꯧꯖꯤꯛꯀꯤ ꯍꯧꯖꯤꯛꯇꯤ ꯌꯥꯝꯅ ꯍꯥꯏꯗꯤ ꯑꯦꯛꯁꯄ꯭ꯂꯣꯔ ꯇꯧꯕ ꯀꯩꯗꯧꯕ ꯌꯥꯝ ꯇꯧꯅꯔꯦꯗꯅ ꯃꯤ ꯃꯈꯩꯁꯦ ꯑꯗꯨꯝ ꯌꯨꯝꯗ ꯂꯩꯁꯟꯕꯒꯤ ꯐꯤꯕꯝꯁꯦ ꯑꯣꯏꯅꯗ꯭ꯔꯦꯗꯅ ꯫ ꯅꯨꯡꯉꯥꯏꯔꯏ ꯅꯪꯁꯨ ꯉꯥꯏꯔꯤ ꯑꯁꯨꯝ ꯌꯨꯝꯗ ꯂꯩ ꯂꯛꯑꯦ ꯑꯗꯨꯗ ꯀꯣꯏ ꯆꯠꯂꯨꯁꯤ ꯌꯥꯝꯅ ꯍꯥꯏꯗꯤ ꯑꯗꯨꯝꯕꯒꯤ ꯊꯕꯛꯇꯤ ꯌꯥꯝ ꯇꯧꯅꯔꯦꯗꯅ ꯍꯧꯇꯤ꯫
ꯍꯣꯏ
ꯎꯝ ꯌꯦꯡꯕ ꯃꯊꯪꯗ ꯑꯆꯧ ꯑꯆꯧꯕ ꯍꯥꯏ ꯍ ꯑꯗꯨꯗꯒꯤ ꯍꯦꯟꯅ ꯐꯕꯀꯣ ꯈꯨꯗꯣꯡꯁꯨ ꯆꯥꯗꯧꯕ ꯍꯥꯏꯗꯤ ꯊꯕꯛ ꯇꯧꯔꯤꯅꯦ ꯍꯥꯏꯔꯒ ꯑꯗꯨꯝ ꯍꯥꯏꯗꯤ ꯈꯨꯗꯣꯡ ꯆꯥꯠꯇ꯭ꯔꯒꯗꯤ ꯏꯁꯥꯗ ꯂꯩꯕꯝꯕꯨ ꯑꯣꯏꯔꯣ ꯆꯥꯐꯝꯕꯨ ꯑꯣꯏꯔꯣ ꯈꯨꯗꯣꯡ ꯆꯥꯗ꯭ꯔꯒꯗꯤ ꯅꯨꯡꯉꯥꯏꯇꯦꯗꯅ꯫ ꯃꯁꯤ ꯒꯦꯛ ꯀꯣ꯫
ꯍꯣꯏꯅꯤ ꯅꯪꯗꯤ ꯍꯧꯖꯤꯛ ꯀꯩ-ꯀꯩ ꯇꯧꯔꯥ ꯂꯩꯔꯤꯒꯦ ꯅꯣꯏꯁꯨ ꯑꯦꯛꯖꯥꯝ ꯂꯣꯏꯔꯥ ꯊꯣꯛꯂꯛꯑꯕ ꯅꯠꯇ꯭ꯔꯣ꯫
ꯎꯝ ꯑꯩꯗꯣ ꯁꯤꯗꯥꯒꯤ ꯀꯩꯅꯣ ꯇꯧꯔꯥꯒꯅꯦ꯫ ꯁꯤ ꯁꯨꯇꯤꯁꯦ ꯆꯪꯉꯥꯒ ꯑꯗꯨꯝ ꯏꯟꯇ꯭ꯔꯟꯁꯤꯞ ꯇꯧꯔꯨꯗꯣꯏꯅꯦꯕ꯫ ꯏꯟꯇ꯭ꯔꯟ ꯇꯧꯔꯣꯅꯦ ꯑꯩꯁꯨ꯫
ꯑꯣ ꯀꯔꯝꯕ ꯍꯣꯁꯄꯤꯇꯥꯜꯗꯒ ꯇꯧꯍꯟꯒꯦ ꯅꯣꯏ ꯏꯟꯇꯜꯗꯣ꯫
ꯍꯣꯁꯄꯤꯇꯥꯜꯁꯦ ꯑꯗꯨꯝ ꯃꯣꯏꯒꯥ ꯂꯤꯡ ꯂꯩꯅꯕꯅꯦ ꯃꯣꯏꯅ ꯑꯗꯨꯝ ꯄꯤꯕꯅꯦ ꯍꯣꯁ꯫ ꯄ ꯇꯥꯎꯦ ꯍꯥꯏꯕꯗꯤ ꯑꯩꯈꯣꯏꯅ ꯁꯤꯗ ꯇꯧꯅꯤꯡꯉꯦꯒ ꯍꯥꯏꯔꯒ ꯆꯨꯁ ꯇꯧꯕ ꯀꯩꯗꯧꯕꯗꯣ꯫ ꯑꯗꯨꯝꯕꯗꯤ ꯍꯥꯏꯗꯤ ꯏꯁ ꯑꯥ ꯑꯣꯏꯒ
ꯃꯣꯏꯒ ꯑꯗꯨꯝ ꯂꯤꯡ ꯂꯩ ꯎꯝ ꯑꯗꯨ-ꯑꯗꯨꯗ -ꯑꯗꯨꯝ ꯇꯧꯋꯦ꯫ ꯑꯣ ꯐꯩꯌꯦ ꯑꯗꯨꯗꯤ ꯑꯣ ꯅꯪ ꯑꯗꯨ ꯂꯣꯏꯔꯒ ꯑꯗꯨꯝ ꯊꯕꯛ ꯑꯣꯏꯅ ꯌꯦꯡꯉꯗꯣꯏꯔꯣ ꯀꯃꯥꯏꯅ ꯇꯧꯗꯣꯏꯅꯣ꯫ ꯑꯗꯨꯝ ꯍꯥꯏꯗꯤ ꯊꯕꯛ ꯇꯧꯅ-ꯇꯧꯅꯅꯦ ꯎꯝ꯫ ꯃꯀꯥ ꯁꯤꯔꯤꯁꯊ꯭ꯔꯁꯨ ꯇꯧꯕ ꯌꯥꯏꯌꯦꯕ꯫ ꯍꯣꯏ ꯃꯥꯕꯨꯗꯤ ꯌꯥꯝ ꯐꯩꯌꯦ ꯅꯣꯏꯒꯤꯗꯣ ꯎꯝ꯫
ꯎꯝ ꯑꯩꯅ ꯉꯥꯡꯉꯤꯁꯦ ꯅꯪ ꯏꯀꯣ ꯆꯠꯄ꯭ꯔꯥ꯫
ꯆꯠꯇꯦ꯫
ꯎꯝ ꯑꯩꯒꯤ ꯅꯦꯠꯋꯥꯛꯅꯥꯔ ꯀꯩꯅꯣ ꯏꯀꯣ ꯆꯠꯄꯒꯤ ꯇꯥꯔ ꯑꯃ ꯇꯧꯕ꯫
ꯎꯝ
ꯐꯖꯅ ꯑꯗꯨꯝ ꯇꯥꯕ ꯅꯠꯇ꯭ꯔꯥ꯫
ꯇꯥꯏ ꯇꯥꯏ
ꯎꯝ
ꯅꯣꯏ ꯕꯨꯕꯣꯛꯇꯤ ꯀꯃꯥꯏ ꯇꯧꯔꯤꯒꯦ ꯃꯥꯗꯤ ꯃꯁꯥꯒ ꯌꯥꯝ ꯅꯥꯟꯕꯅꯦ ꯅꯣꯏꯕꯨꯕꯣꯛꯇꯣ
ꯎꯝ ꯃꯥꯗꯤ ꯑꯌꯨꯛ ꯉꯟꯅ ꯍꯧꯒꯠꯂꯅꯤ
ꯎꯝ
ꯏꯁꯤꯡ ꯂꯨꯝꯂꯥꯔꯥ ꯈꯣꯠꯇꯅ ꯇꯧꯔꯥꯅꯤ ꯑꯗꯩ ꯂꯩ ꯀꯩ ꯀꯩ ꯊꯤꯔꯨꯔꯒ ꯏꯔꯨ ꯖꯥꯊꯣꯛꯑꯅꯤ ꯑꯗꯩꯗꯤ ꯄꯨꯁꯥ ꯀꯩ ꯀꯩ ꯀꯠꯊꯣꯛꯑꯦꯗꯅ ꯂꯥꯏꯗꯨꯛ ꯀꯠꯄ ꯀꯩꯩ ꯂꯣꯏꯦ ꯇꯔ
ꯎꯪ
ꯉꯥꯏꯍꯥꯛꯇꯪ ꯑꯃꯨꯛ ꯍꯤꯞꯄꯨꯗꯣꯏꯅꯦ
ꯑꯣꯝ
ꯑꯔꯩ ꯍꯧꯒꯠꯂꯒ ꯆꯥꯛ ꯀꯩ-ꯀꯩ ꯆꯥꯊꯣꯛ ꯂꯣꯏꯔꯦ ꯑꯗꯨꯒ
ꯎꯝ
ꯏꯔꯨ ꯀꯩꯅꯣ ꯑꯥ ꯉꯥꯍꯥꯛꯇꯪ ꯍꯤꯞꯄꯦ ꯅꯨꯡꯊꯤꯜꯒꯤ ꯑꯗꯩꯗꯤ ꯂꯥꯏ ꯗꯨꯛ ꯀꯩ ꯀꯩ ꯊꯥꯤꯕ ꯀꯣꯟ ꯃꯈꯩꯗꯣ ꯑꯃꯨꯛ ꯄꯨꯁꯜꯂꯛ ꯐꯦꯡꯉꯅꯤ ꯑꯗꯨꯃꯥꯏꯅ ꯇꯧꯔꯥ ꯂꯩ ꯃꯁꯥꯒ ꯌꯥꯝ ꯀꯜꯂꯤꯗ ꯃꯥꯗꯤ ꯆꯥꯕꯁꯨꯅꯦ ꯂꯣꯏ ꯌꯥꯔꯤꯌꯦꯕ
ꯎꯝ
ꯑꯗꯩꯗꯤ
ꯎꯝ
ꯇꯨꯝꯕꯁꯤ ꯌꯥꯝ ꯐꯕꯅꯤꯁꯥꯗꯣ ꯌꯥꯝ ꯐꯔ ꯂꯩ
ꯎꯝ ꯐꯥꯁ ꯁꯠ ꯄꯥ ꯐꯪꯗꯨ ꯐꯥ ꯔꯥ ꯕꯅꯦ ꯍꯥꯏꯗꯤ ꯑꯋꯥꯠꯁꯦ ꯌꯥꯝ ꯏꯁꯥꯗ ꯐꯠꯇꯥꯕꯅꯦꯕ ꯑꯗꯩ ꯇꯨꯝꯕ ꯌꯥꯔꯤꯕ ꯆꯥꯕ ꯌꯥꯔꯤꯖꯦ ꯌꯥꯝ ꯐꯔꯤꯕꯅꯦ ꯅꯣꯏ ꯕꯨꯕꯣꯛꯇꯣ
ꯎ
ꯆꯍꯤꯗꯤ ꯐꯅꯤꯌꯥꯝ ꯌꯥꯝꯃꯝ ꯃꯥꯅꯤꯅꯦ
ꯅꯍꯥꯟ ꯕꯦ ꯑꯗꯥꯥꯏꯅ ꯌꯧꯔꯦ
ꯎꯝ ꯑꯁ ꯃꯥꯟꯕꯨ ꯃꯥꯟꯗꯦ ꯌꯥꯝ ꯇꯥꯒꯠ-ꯇꯒꯠ ꯇꯦꯛꯏ ꯔꯣꯃꯥꯗꯤ
ꯇꯤ ꯏ ꯑꯁ ꯃꯁꯥ ꯌꯥꯝ ꯑꯃ ꯐꯔꯤ ꯃꯥꯗꯤ
ꯎꯝ
ꯍꯥꯏꯗꯤ ꯑꯍꯟ ꯑꯣꯏꯔꯛꯄꯒꯤ ꯇꯨꯝꯕ ꯌꯥꯗꯕ ꯑꯗꯨꯒꯨꯝꯕꯁꯦ ꯃꯥꯗꯥ ꯇꯧꯗꯦꯕ ꯑꯗꯨꯅ ꯆꯥꯕ ꯊꯛꯄ ꯇꯨꯝꯕꯗꯣ ꯐꯖꯅ ꯌꯥꯔꯤꯕꯅꯤꯅ ꯃꯁꯥꯗꯣ ꯌꯥꯝ ꯀꯜꯂꯤꯌꯦꯕ
ꯎꯝ ꯊꯥꯏꯅꯒꯤ ꯑꯍꯟ ꯃꯈꯩꯁꯤꯅ ꯃꯁꯥꯁꯦ ꯐꯥꯕ ꯂꯣꯏ ꯍꯦꯟꯗ꯭ꯔꯥ ꯍꯧꯖꯤꯛꯀꯥꯟꯁꯤꯅ ꯍꯥꯏꯗꯤ ꯑꯁ ꯍꯥꯏꯗꯤ ꯂꯩꯅꯥꯁꯦ ꯃꯈꯜ-ꯃꯈꯜ ꯊꯥꯏꯅꯩꯁꯤꯅ ꯃꯅꯥ ꯃꯁꯤꯡꯗ ꯑꯣꯏꯔꯣ ꯑꯗꯨꯒ ꯀꯩꯗ ꯑꯣꯏꯔꯣ ꯆꯤꯟꯖꯥꯛꯁꯦ ꯑꯐꯥ ꯑꯐꯕ ꯍꯥꯏꯗꯤ ꯌꯥꯝ ꯀꯦꯃꯤꯀꯦꯜ ꯌꯥꯎꯕꯗꯣ ꯀꯩꯁꯨ ꯆꯥꯗꯦꯗꯅ ꯑꯗꯨꯁꯤꯅ ꯍꯤꯗꯥꯛ ꯀꯩꯀꯥ ꯃꯌꯥꯝ ꯀꯥꯞꯅꯔꯦꯗꯅ ꯏꯟꯁꯥꯡ ꯀꯩ-ꯀꯥꯁꯦ ꯑꯗꯩ ꯃꯄꯥꯟꯗꯒꯤ ꯂꯩꯔꯁꯨ ꯂꯣꯏꯅ ꯆꯥꯏ ꯅꯍꯥꯟꯋꯥ ꯍꯥꯏꯗꯤ ꯌꯦꯟꯖꯥꯡ ꯂꯩꯕꯒꯁꯦ ꯌꯨꯝ ꯈꯨꯗꯤꯡꯃꯛꯇ ꯑꯗꯨꯝ ꯥꯒꯤ ꯈꯣꯟꯗ ꯑꯗꯨꯝ ꯊꯥꯖꯩꯗꯅ ꯍꯧꯖꯤꯛꯇꯤ ꯅꯨꯡꯇꯤꯒꯤ ꯏꯟꯁꯥꯡ ꯃꯩꯕꯦ ꯐꯤꯕꯝ ꯇꯧ ꯍꯥꯏꯕ ꯖꯥ
ꯎꯝ
ꯑꯦ ꯍꯣꯏ ꯃꯔꯨꯀꯣ ꯑꯗꯥ ꯆꯥꯅꯤꯡꯉꯦ ꯑꯗꯨꯝ ꯏꯟꯁꯥꯡ ꯂꯩꯕ ꯁꯧꯒꯤꯒꯨꯝꯕꯗꯤ ꯈꯔ ꯍꯧꯋꯦꯕ ꯑꯗꯨ ꯈꯥꯃꯦꯟ ꯑꯁꯤꯟ ꯑꯣꯏ ꯁꯨ ꯑꯗꯨꯝ ꯂꯩꯕꯒꯤꯦꯀꯣ ꯑꯗꯨꯝ ꯍꯥꯏꯗꯤ ꯑꯅꯝꯕꯅ ꯑꯗꯨꯝ ꯂꯩꯔꯦ ꯌꯦꯟꯁꯥꯡꯁꯦ ꯑꯗꯨꯃꯥꯏꯅ ꯇꯧꯋꯦ ꯑꯗꯨꯅ ꯁꯨꯔ ꯈꯪꯗꯦ ꯊꯥꯏꯅꯒꯤ ꯑꯍꯟ ꯃꯈꯩꯗꯤ ꯌꯥꯝ ꯃꯁꯥꯁꯦ ꯐꯠꯇ꯭ꯔꯣ ꯅꯥꯟꯗ꯭ꯔꯣ
ꯎꯝ ꯅꯥꯟꯂꯦ
ꯑꯗꯒꯤ ꯏꯁꯀꯤꯟꯒꯁꯦ ꯌꯥꯝ ꯐꯨꯔꯤ ꯐꯅꯏ ꯑꯗꯨ ꯑꯗꯥ ꯀꯩꯁꯨ ꯇꯧꯗꯦꯗꯅ ꯑꯗꯩ ꯁꯝꯁꯨ ꯃꯣꯏꯗꯤ ꯌꯥꯝ ꯐꯠꯇ꯭ꯔꯣ ꯁꯝꯒꯨꯝꯕꯁꯦ ꯍꯣꯛꯄꯨꯗꯤ ꯑꯗꯨꯝ ꯃꯇꯝꯒꯤ ꯃꯇꯨꯡ ꯏꯟꯅ ꯑꯍꯟ ꯑꯣꯏꯔꯀꯥꯟꯗ ꯍꯧꯋꯤꯀꯣ ꯑꯗꯨ ꯅꯠꯇꯥꯕꯤ ꯁꯝ ꯌꯥꯝ ꯀꯦꯟꯕ ꯈꯣꯠꯄ ꯀꯥꯁꯦ ꯃꯣꯏ ꯀꯥ ꯍꯦꯟꯅ ꯇꯧꯖꯕꯒꯤ ꯇꯥꯏꯞ ꯇꯧꯗ꯭ꯔꯥ ꯅꯨꯡꯇꯤꯒꯤ ꯆꯦꯡꯅꯤꯒ ꯂꯨꯖꯗꯅ ꯇꯧꯋꯤꯗꯅ